ꯍꯜꯂꯣ ꯇꯥꯗꯔꯦ ꯎꯝ
ꯇꯥꯔꯕꯣ
ꯇꯥꯔꯦ ꯇꯥꯔꯦ ꯑꯩ ꯁꯦ
ꯑꯉꯥꯡ ꯌꯥꯝ ꯂꯥꯡꯍꯟꯒꯅꯨ
ꯑꯥ ꯅꯪ ꯀꯩꯗꯧꯔꯝꯃꯤꯅꯣ
ꯑꯩꯔꯣ ꯅꯪꯉꯣꯟꯗ ꯐꯣꯟ ꯇꯧꯔꯛꯏꯅꯤꯅꯦ
ꯅꯨꯡꯉꯥꯏꯔꯤꯕꯣ
ꯅꯨꯡꯉꯥꯏꯔꯤꯌꯦ ꯅꯪ ꯆꯥꯛ ꯆꯥꯔꯕꯣ
ꯆꯥꯔꯦ
ꯀꯩ ꯍꯤꯟꯖꯥꯡ ꯆꯥꯔꯒꯦ
ꯀꯦꯖꯥꯡꯅꯣ ꯑꯣ ꯑꯥ ꯍꯪꯒꯥꯝꯒ ꯄꯥꯛꯅꯝꯒ
ꯑꯗꯨ ꯌꯥꯝ ꯍꯥꯎꯕꯅꯤꯅꯦ ꯑꯩꯔꯣ ꯑꯩ ꯉꯁꯤ ꯆꯥꯛ ꯆꯥꯛ ꯇꯣꯊꯣꯛ ꯆꯥꯛꯇꯨꯒ ꯍꯟꯖꯥꯡꯒ ꯀꯥ ꯑꯃ ꯆꯥꯔꯦ
ꯑꯉꯥꯡꯗꯨ ꯌꯥꯝ ꯂꯥꯡꯍꯜꯂꯛꯀꯅꯨ
ꯎꯝ
ꯅꯪ ꯂꯥꯏꯔꯤꯛ ꯀꯌꯥꯝ ꯄꯥꯔꯒꯦ
ꯑꯩꯔꯣ
ꯎꯝ
ꯈꯪꯗ‌ꯦꯗ ꯈꯔ ꯑꯗꯨꯝ ꯍꯥꯏꯗꯣꯏꯔ ꯀꯩꯅꯣ ꯌꯥꯝꯅ ꯍꯥꯏꯗꯣꯏꯔꯥ ꯈꯪꯗꯦ
ꯑꯣ ꯅꯪ ꯄꯩꯈꯥꯒꯤ ꯀꯌꯥꯝ ꯌꯥꯝ ꯄꯥꯔꯒꯦꯕ ꯑꯗꯣ
ꯑꯁ ꯑ ꯑꯗꯨꯝ ꯄꯥꯔꯦ
ꯅꯪ ꯍꯌꯦꯡ ꯏꯁꯀꯨꯜꯗ ꯆꯠꯇꫭꯏꯔ ꯑꯉꯥꯡꯗꯨ ꯌꯥꯝ ꯂꯥꯡꯍꯜꯂꯛꯀꯅꯣ
ꯎꯝ ꯆꯠꯇꫭꯏꯅꯤ
ꯆꯠꯇꯣꯏꯅꯦ ꯅꯪ ꯍꯧꯖꯤꯛ ꯂꯥꯏꯔꯤꯛ ꯄꯥꯈꯤꯔꯣꯏꯗ꯭ꯔꯣ
ꯑꯩ ꯄꯥꯝꯃꯤꯗꯨꯗꯤ
ꯑꯗꯣ ꯁꯤ ꯂꯣꯏꯔ ꯄꯥꯗꯣꯏ ꯅꯠꯇ꯭ꯔꯣ
ꯎꯝ
ꯎꯝ ꯄꯥꯠꯊꫭꯛ ꯄꯥꯠꯊꫭꯛ ꯉꯥꯏꯍꯥꯛꯇꯪꯅꯦ ꯉꯥꯏꯍꯥꯛꯇꯪ ꯀꯩꯁꯨ ꯀꯨꯏꯔꯨ ꯑꯉꯥꯡ ꯀꯞꯄꯤꯗꯨ ꯊꯦꯝꯃꯨ ꯍꯥ ꯀꯩꯅꯣ
ꯀꯩꯅꯣ ꯑꯩꯗꯤ ꯑꯦꯔꯣꯄ꯭ꯂꯦꯟꯗ ꯇꯣꯡꯉꯒꯤꯅꯦ ꯃꯗꯨꯒꯤ ꯑꯉꯥꯡ ꯀꯩꯀꯥ ꯁꯨꯝ ꯀꯞꯄꯛꯄ ꯋꯥꯅꯦ ꯐ꯭ꯂꯥꯏꯠꯇ ꯇꯣꯡꯕꯒꯤ
ꯎꯝ
ꯍꯦ ꯀꯥꯎꯋꯦ
ꯌꯥꯔꯣꯏ ꯑꯩꯅ ꯍꯥꯏꯔꯤꯁ‌ꯦ ꯒ꯭ꯌꯥꯟ ꯇꯥꯕ꯭ꯔꯥ
ꯎꯝ
ꯎꯝ
ꯑꯩꯁꯦ ꯄꯨꯈ꯭ꯔꯤꯕ ꯑꯝꯗ ꯆꯧꯕꯨꯒꯦꯥꯏꯅ ꯇꯧꯕ ꯃꯗꯨꯒꯤ ꯑꯦꯔꯣꯄ꯭ꯂꯦꯟꯗ ꯇꯣꯡꯉꯀꯥꯟꯗ
ꯎꯝ ꯆꯪꯉꯣ ꯆꯪꯉꯣ ꯅꯨꯡꯉꯥꯏꯔꯅꯤ
ꯌꯥꯝ ꯅꯨꯡꯉꯥꯏꯖꯥꯠꯅꯤ ꯁꯤꯒꯤ ꯐ꯭ꯂꯥꯏꯠ ꯃꯅꯨꯡꯁꯤꯗꯤ
ꯎꯝ ꯅꯪ ꯍꯌꯦꯡ ꯁ꯭ꯀꯨꯜ ꯆꯠꯇꯣꯏꯔꯥ
ꯎꯝ ꯑꯩꯁꯦ ꯀꯩꯅꯣ ꯑꯩꯁꯦ ꯑꯩꯈꯣꯏ ꯌꯨꯝꯗ ꯍꯜꯂꯛꯏꯅꯦ ꯑ ꯄꯨꯡ ꯃꯥ ꯄꯨꯡ ꯃꯔꯤ ꯈꯤꯇꯪ ꯉꯥꯏꯔꯦ ꯐꯣꯔ ꯑꯥꯋꯥꯔꯁ ꯈꯤꯇꯪ ꯉꯥꯏ ꯌꯨꯝ ꯀꯩꯅꯣ ꯃꯅꯤꯄꯨꯔꯗ ꯀꯣ ꯏꯟꯗꯤꯌꯥꯗ ꯌꯧꯔꯛꯀꯗꯕ
ꯑꯣ ꯅꯪ ꯍꯧꯖꯤꯛ ꯀꯥꯏ ꯂꯩꯔꯤꯅꯣ
ꯑꯩ ꯀꯩꯅꯣ ꯅꯪꯅ ꯑꯗꯨꯃꯥꯏꯅ ꯍꯪꯉꯛꯏꯗꯨꯕꯣ
ꯑꯣꯁ ꯑꯩ ꯁꫭꯏꯈꯔ‌ꯦ ꯁꯣꯏꯈꯔ‌ꯦ ꯑꯥ ꯈꯤꯇꯪ ꯀꯥꯎꯕ ꯑꯗꯨꯒꯤ
ꯀꯩꯅꯣ ꯄꯨꯈꯤ ꯃꯄꯥꯟ ꯌꯧꯔꯛꯑ‌ꯦ
ꯑꫭ
ꯎꯝ
ꯐꯔꯦ ꯐꯔꯦ ꯂꯝ ꯀꯣꯏꯕ ꯅꯨꯡꯉꯥꯏꯕ꯭ꯔꯣ
ꯎꯝ ꯅꯨꯡꯉꯥꯏ
ꯀꯌꯥꯝ ꯅꯨꯡꯉꯥꯏꯒꯦ
ꯌꯥꯝ ꯅꯨꯡꯉꯥꯏꯒꯦꯖꯥꯠꯅꯦ ꯑꯦꯔꯣꯄ꯭ꯂꯦꯟ ꯆꯠꯂ‌ꯦ ꯑꯆꯝꯕ ꯑ‌ꯦꯔꫭ ꯖꯨꯝꯕꫭ ꯖꯨꯝꯕꯣ ꯄ꯭ꯂꯦꯜꯅꯦ ꯖꯨꯝꯕꯣ ꯄ꯭ꯂꯦꯜ
ꯑꯣ ꯑꯗꯨ ꯌꯥꯝ ꯅꯨꯡꯉꯥꯏꯔꯝꯅꯤꯌ‌ꯦ ꯏꯃꯥ ꯄꯣꯛꯄꯗꯩ ꯇꯥꯗ꯭ꯔꯤ
ꯕꯨꯡꯉꫭꯗꫭ ꯀꯩꯗꯧꯔꯤꯅꫭ
ꯍꯥꯥ
ꯀꯨꯡꯉꯣꯟꯗꯣ ꯀꯩꯗꯧꯔꯤꯅꯣꯕ
ꯃꯥꯁꯤꯗ ꯈꯣꯡꯒ꯭ꯔꯥꯎꯁꯤ ꯂꯧꯊꯣꯛꯀꯥꯟ ꯍꯥꯏꯗꯠꯄꯤ ꯁꯥꯟꯅꯔꯤ
ꯑꯣ ꯃꯌꯨꯡ ꯍꯟꯖꯤꯟꯂꯤꯔ
ꯑꯥ ꯑꯥ ꯁꯦ ꯁꯦ ꯇꯤꯕꯤ ꯊꯥꯥꯎ ꯇꯧꯔꯒ ꯂꯩ ꯃꯤꯅꯨ ꯀꯩꯗꯧꯔꯤꯒꯦ
ꯃꯤꯅꯨꯔꯣ ꯃꯥꯁꯤꯗꯩꯗ ꯂꯣꯡꯈꯥꯛ ꯂꯣꯡꯒ ꯇꯨꯝꯃꯝꯒꯤꯅꯤ ꯅꯪꯕꯨ ꯅꯨꯡꯉꯥꯏꯔꯤꯕꯣ ꯍꯥ ꯀꯩꯅꯣ ꯍꯥꯏꯔꯛꯑꯣ
ꯅꯨꯡꯉꯥꯏꯔꯤ ꯅꯨꯡꯉꯥꯏꯔꯤ ꯇꯨꯝ ꯇꯦꯛꯄꯤꯗꯨꯗꯤ
ꯇꯨꯝ ꯇꯦꯛꯄꯤꯗꯣ ꯂꯥꯏꯔꯤꯛ ꯇꯧꯔꯝꯗꯧ ꯃꯥꯜꯂꯦ
ꯂꯥꯎꯅꯕ ꯃꯈꯣꯟ ꯇꯥꯏꯌꯦ
ꯎꯝ ꯇꯥꯕꯔ ꯍꯌꯦꯡ ꯏꯕꯥꯅꯤ ꯍꯧꯒꯠꯂꯒ ꯋꯥꯛꯀꯤꯡ ꯗꯥꯟꯁ ꯇꯧꯁꯦꯗꯨ ꯗꯨꯝ ꯇꯧꯔꯔꯣꯏꯁꯦ ꯍꯥꯏꯔꯣ
ꯄꯨꯡ ꯀꯌꯥꯗ ꯍ ꯍꯧꯒꯠꯇꯣꯏꯕ
ꯑꯩꯗꯤ ꯄꯨꯡ ꯃꯉꯥꯗ ꯑꯗꯨꯝ ꯍꯧꯒꯠꯂꯦ
ꯑꯩꯁꯨ ꯍꯦꯛ ꯍꯧꯒꯠꯂꯛꯑꯦꯕ
ꯎꯝ
ꯃꯣꯗ ꯑꯃꯨꯛ ꯍꯦꯛꯇ ꯇꯨꯝꯁꯟꯕ
ꯑꯗꯣ ꯍꯧꯒꯠꯂꯛꯑꯣ ꯑꯗꯨꯗꯤ ꯃꯟꯅ ꯇꯧꯃꯤꯟꯅꯁꯦ ꯋꯥꯥꯛꯀꯤꯡ ꯆꯧꯁꯦ
ꯀꯩꯂꯔ ꯀꯩ ꯂꯝꯕꯣ
ꯀꯩ ꯂꯝꯕꯣꯡ ꯅꯠꯇꯦ ꯉꯥꯏꯍꯥꯛ ꯉꯥꯏꯍꯥꯛ ꯆꯠꯇꯣꯏꯕ
ꯑꯁ ꯉꯥꯏꯍꯥꯛ ꯉꯥꯏꯍꯥꯛꯇꯣꯏꯗꯗꯤ ꯈꯔ ꯁꯥꯡꯅ ꯑꯗꯨꯝ ꯆꯠꯁꯦ
ꯀꯥꯏꯗ ꯀꯥꯏꯗꯅꯩꯅ ꯀꯥꯏꯐꯥꯎ ꯆꯠꯁꯤꯒꯦ
ꯑꯥ ꯑꯁꯣꯝ ꯀꯥꯔꯣꯡꯗꯣ
ꯍꯥꯏ ꯑꯥ ꯑꯗꯨꯗꯤ ꯉꯝꯃꯔꯣꯏ ꯇꯥꯜꯂꯦ ꯑꯩꯈꯣꯏ ꯁꯥꯏꯗꯗꯪ ꯆꯠꯁꯦ ꯑꯩ ꯗꯥꯟꯁ ꯆꯣꯡꯁꯨ ꯆꯣꯡꯗꯣꯏꯅ ꯋꯥꯅꯤ ꯅꯪ ꯆꯣꯡꯅꯤꯡꯗ꯭ꯔꯣ
ꯅꯗꯦ ꯔꯥꯎꯟ ꯑꯃ ꯈꯤꯇꯪ ꯀꯣꯏꯔꯝꯗꯣꯏꯅꯦ
ꯑꯁ ꯏꯕꯥꯅꯤ ꯈꯛ ꯉꯝꯃꯔꯣꯏ ꯑꯗꯨꯗꯤ
ꯀꯩꯗꯧꯒꯦ
ꯇꯜꯂꯦ ꯁꯤꯕꯥꯅꯤ ꯈꯔ ꯀꯩꯗꯧꯒꯦ ꯀꯥꯏꯅ ꯑꯐꯥꯎꯕꯤ
ꯊꯤꯒꯦ ꯇꯧꯋꯦ ꯑꯩ
ꯎꯝ ꯊꯤꯒꯦ ꯇꯧꯅꯤꯅ ꯒ꯭ꯌꯥꯟ ꯈꯥ ꯈꯥ ꯇꯥꯎ
ꯀꯩꯒꯤ
ꯑꯦ ꯇꯥꯎ ꯍꯥꯏꯔꯤꯅꯤ ꯀꯩꯅꯣꯌꯥꯟ ꯒ꯭ꯌꯥꯟ ꯇꯥꯅꯤꯡꯗ꯭ꯔꯣꯅ ꯂꯝ ꯍꯦꯟꯕꯤ ꯑꯣꯏꯅꯤꯡꯕ꯭ꯔꯣ
ꯎꯝ
ꯑꯦꯁ ꯀꯩ ꯆꯥꯟꯅꯔꯤꯒꯦ
ꯑꯩ ꯆꯤꯟ ꯊꯤꯒꯦ ꯇꯧꯏ
ꯎꯝ ꯄꯥꯛꯇꯦ
ꯅꯪꯗꯤ ꯌꯥꯝ ꯄꯥꯛ ꯑ ꯍꯦ
ꯑꯁ ꯄꯛꯇꯦ
ꯅꯪ ꯌꯥꯝ ꯄꯛꯑꯦ ꯐꯛ ꯂꯥꯡꯅ ꯆꯨꯝ ꯄꯛꯄ ꯑꯗꯨꯃꯥꯏꯅ ꯄꯛꯑꯒ ꯂꯩ
ꯑꯩ ꯄꯥꯛꯏꯅꯥ ꯐꯨꯔꯤꯠ ꯆꯨꯄꯛꯏ ꯈꯣꯡꯒ꯭ꯔꯥꯎ ꯆꯨꯄꯛꯏ ꯁꯝ ꯆꯨꯄꯛꯏ ꯈꯨꯇꯣꯞ ꯆꯨꯄꯛꯏ ꯂꯣꯏ ꯄꯛꯏ
ꯌꯣꯡꯃꯥꯟꯕꯤ
ꯕꯦꯝꯃꯥ ꯀꯩ ꯆꯥꯅꯤꯡꯉꯤ ꯀꯩꯅꯣꯝ ꯆꯥꯁꯤꯗꯅ
ꯎꯝ ꯅꯪ ꯑꯥ ꯆꯤꯀꯟ ꯆꯧꯃꯤꯟ ꯆꯤꯛꯀꯟ ꯆꯧꯃꯤꯟ
ꯅꯍꯥꯃꯨꯛ ꯆꯥꯕꯗꯣ
ꯎꯝ ꯌꯥꯎꯁꯪ ꯅꯨꯃꯤꯠꯇ
ꯕꯥꯏ ꯕꯥꯏꯒꯤ ꯆꯥꯕꯗꯣ ꯆꯥꯅꯤꯡꯗ꯭ꯔꯣ
ꯆꯥꯅꯤꯡꯉꯤ ꯑꯩ ꯆꯤꯛꯀꯟ ꯆꯧꯃꯤꯟ ꯆꯥꯅꯤꯡꯉꯤ
ꯆꯤꯀꯟ ꯆꯧꯃꯤꯟ
ꯈꯔ ꯂꯩꯔ ꯆꯥꯁꯦ
ꯀꯩꯒꯤ ꯅꯪꯒꯤ ꯕ꯭ꯔꯗꯦ ꯅꯨꯃꯤꯠꯇ
ꯌꯥꯏ ꯑꯩ ꯕ꯭ꯔꯗꯦ ꯅꯨꯃꯤꯠꯇ ꯑꯣꯏꯔꯁꯨ ꯌꯥꯏ
ꯌꯥꯏ ꯍꯥꯏꯔꯒꯗꯤ ꯌꯥꯏ ꯍꯥꯏꯔꯒ ꯇꯧꯗꯕꯗꯤ ꯇꯧꯅꯨ ꯇꯧꯗꯕꯤꯗꯤ ꯇꯧꯅꯨꯀꯣ
ꯇꯧꯗꯨꯅꯤ ꯑꯗꯣ ꯀꯦꯛꯀꯗꯤ ꯀꯛꯑꯣꯏꯗ
ꯈꯪꯉꯦ ꯃꯗꯨ ꯉꯥꯅꯨꯗꯤ ꯊꯣꯡꯒꯗꯕ
ꯎꯝ ꯉꯥꯅꯨ ꯊꯣꯡꯒꯗꯕ ꯑꯩꯗꯤ ꯀꯥꯏꯗꯩ ꯉꯥꯅꯨ
ꯅꯦ ꯆꯧꯕꯤꯗꯒꯤ ꯂꯧꯔ ꯂꯣꯏꯔꯦ
ꯏꯃꯥꯏ ꯕꯦꯝꯃ
ꯍꯧꯖꯤꯛ ꯃꯤꯅꯤꯠ ꯀꯌꯥ ꯐꯥꯔꯒꯦ
ꯋꯥ ꯑꯗꯨꯃꯥꯏꯅ ꯍꯪꯉꯛꯀꯅꯣ ꯃꯤ ꯅꯪꯕꯨ ꯋꯥꯠꯂꯤ
ꯑꯁ ꯀꯥꯎꯈꯤꯕꯅꯤꯍꯦ ꯆꯤꯟꯗꯒ ꯍꯦꯛꯇ ꯄꯥꯏꯊꯣꯛꯈꯤ
ꯅꯪ ꯅꯆꯤꯟꯁꯤꯅ ꯃꯔꯣꯜ ꯑꯃ ꯌꯥꯡꯈ꯭ꯔ ꯄꯣꯠꯅꯤ
ꯀꯩꯅꯣ ꯃꯥꯅ ꯑꯩꯒꯤ ꯆꯧꯀ꯭ꯔꯤꯁꯥꯗ ꯇꯧꯔꯤꯁꯤꯕꯣ ꯅꯪ ꯍꯥꯠꯂꯨꯔꯥ
ꯍꯩꯃꯥ
ꯑꯣ ꯀꯥꯎꯋꯦ
ꯗꯨꯡꯗꯥꯥꯗꯁꯨ ꯑ ꯀꯩꯅꯣꯒꯤ ꯉꯁꯥꯏ ꯀꯩꯅꯣꯗꯁꯨ ꯑꯗꯨꯝ ꯇꯧꯒꯦ ꯇꯧꯕꯅꯦ ꯑꯗꯣ ꯀꯣꯟꯅ ꯇꯧꯔꯅꯤ ꯗꯨꯡꯗꯥ ꯍꯌꯦꯡ ꯂꯥꯛꯀꯅꯤ ꯍꯌꯦꯡ ꯂꯥꯛꯀꯅꯤ ꯍꯥꯏꯔꯝꯕ꯭ꯔꯣ
ꯗꯨꯡꯗꯥꯔꯣ
ꯎꯝ
ꯑꯥ ꯈꯪꯗꯦ ꯂꯥꯛꯄꯁꯨ ꯌꯥꯏ ꯍꯥꯏꯕꯅꯤ ꯂꯥꯛꯇꯕꯁꯨ ꯌꯥꯏ ꯍꯥꯏꯕꯅꯤ
ꯑꯣ
ꯑꯗꯨꯗꯤ ꯈꯪꯗ꯭ꯔꯤꯅꯦ
ꯎꯝ
ꯑꯁꯥꯏꯗ ꯑꯝꯇ ꯆꯪꯁꯤꯜꯂꯛꯈꯤꯅꯨꯀꯣ ꯆꯒ ꯆꯒꯠ ꯇꯧꯔꯛꯈꯤꯅꯣ ꯑꯁꯥꯏꯗ ꯑꯝꯇ ꯀꯩꯅꯣ ꯇꯧ
ꯀꯩꯒꯤ
ꯑꯁ ꯅꯣꯏ ꯀꯥꯗ ꯂꯩꯔꯒ ꯋꯥ ꯀꯛꯎ ꯉꯥꯡꯉꯛꯑꯣ ꯌꯥꯝ ꯇꯥꯅꯤꯡꯗꯦ ꯆꯒꯠ ꯆꯒꯠ ꯑꯩꯉꯣꯟꯗ ꯉꯥꯡꯍꯜꯂꯛꯀꯅꯨ
ꯀꯩꯒꯤꯅꯣꯕ
ꯑꯉꯥꯡꯗꯣ ꯌꯥꯝ ꯂꯥꯡꯍꯟꯒꯅꯨ
ꯑꯁ ꯑꯩꯅ ꯅꯠꯇꯦ ꯑꯩꯒꯤ ꯏꯃꯥ ꯌꯣꯡꯃꯥ ꯀꯥꯎꯋꯦ ꯑꯩꯒꯤ ꯏꯃꯥ ꯀꯩ ꯍꯥꯏꯗꯅꯣ ꯀꯩ ꯍꯥꯏꯅꯣ ꯀꯩ ꯍꯥꯏꯗꯣꯏꯅꯣ ꯃꯣꯏ ꯃꯥꯟꯕꯤꯁꯤꯅꯅꯦ
ꯑꯣ
ꯍꯌꯦꯡꯗꯣ ꯀꯃꯥꯏꯅ ꯇꯧꯁꯤ ꯍꯥꯏꯅꯣꯅꯪ
ꯍꯌꯦ ꯍꯌꯦꯡ ꯅꯪ ꯑꯩ ꯍꯧꯗꯣꯔꯛꯑꯣ ꯅꯪ ꯉꯁꯥꯏ ꯑꯩ ꯍꯧꯗꯣꯛꯑꯝꯗꯦ
ꯉꯝꯃꯔꯣꯏ ꯅꯪ ꯍꯧꯗꯣꯛꯄ ꯗꯨꯅ ꯏꯟꯕꯗꯁꯨ ꯆꯠꯇꯕꯗꯣ
ꯑꯦ ꯑꯩ ꯑꯗꯨꯝ ꯍꯧꯒꯠꯂꯛꯀꯅꯤꯌꯦ
ꯌꯥꯏ ꯏꯕꯦꯝꯃ ꯈꯪꯖꯔꯦ ꯍꯧꯒꯠꯂꯅꯤ ꯁꯣꯏꯗ꯭ꯔꯦ ꯏꯟꯕꯐꯥꯎ ꯆꯠꯇꯕꯗ ꯅ ꯏꯟ ꯍꯧꯒꯠ ꯍꯧꯒꯠꯂꯣꯅ ꯀꯩꯅꯣ ꯌꯥꯎꯑꯣꯜꯂꯣꯅ ꯏꯟꯐꯥꯎꯕꯥꯎ ꯆꯠꯇꯕ ꯅꯪ ꯍꯧꯗꯣꯛꯑꯣ ꯑꯦ ꯑꯩꯗꯤ ꯀꯔꯤ ꯑꯣꯏꯌꯣ ꯍꯥꯏꯔꯦ
ꯅꯪꯔꯥ ꯌꯣꯡ
ꯎꯝ ꯑꯩꯅ ꯌꯣꯡ ꯑꯣꯢꯔ ꯅꯪꯅ ꯀꯔꯤ ꯇꯥꯔꯦ
ꯑꯩꯔꯣ ꯈꯦꯝꯆꯥꯟ
ꯇꯅꯤꯡꯗꯦꯗ ꯈꯦꯝꯆꯥꯟꯕꯨ ꯀꯔꯤꯗ ꯑꯣꯏꯅꯤꯡꯉꯤꯅꯣ
ꯐꯥꯏꯗꯧꯅꯤꯗ ꯅꯔꯦꯟꯗ꯭ꯔ ꯃꯣꯗꯤ ꯑꯣꯏꯗꯣꯏꯅꯦ ꯑ ꯁꯔ ꯁꯔꯔ ꯑꯦ ꯑꯦꯟ ꯕꯤꯖꯤ ꯆꯠꯈ꯭ꯔꯦ
ꯆꯈ꯭ꯔꯦ
ꯀꯃꯥꯏ ꯇꯧꯗꯣꯢꯅꯣ
ꯈꯪꯗ꯭ꯔꯦ ꯅꯪ ꯍꯨꯟꯇꯣꯑꯝ ꯑꯥ
ꯃꯤꯅꯨꯗꯨꯁꯨ ꯂꯦꯡꯕ ꯉꯝꯗ꯭ꯔꯦ ꯇꯧꯔꯤꯁꯦ
ꯑꯁꯦꯡꯕ ꯃꯥ ꯉꯁꯥꯏ ꯅꯨꯡꯊꯤꯟꯗꯣ
ꯎꯝ
ꯑꯗꯨꯝ ꯇꯨꯝꯗꯅ ꯂꯩꯔꯤꯅꯤꯕ ꯍꯥꯏꯕ ꯍꯧꯒꯠꯂꯣ ꯍꯥꯏꯔꯁꯨꯅꯦ ꯁꯨꯡꯌꯥ ꯌꯥꯗꯕꯤ ꯀꯩꯅꯣ
ꯑꯩꯅ ꯆꯠꯂꯝꯗꯥꯏꯗ ꯇꯨꯝꯃ ꯂꯩꯍꯧꯕꯅꯦꯕ ꯑꯗꯨꯗ ꯍꯜꯂꯛꯄꯗꯁꯨ ꯁꯨꯝ ꯇꯨꯝꯃ ꯂꯩꯔꯝꯃꯦ ꯃꯐꯝꯗꯨꯗ
ꯃꯥꯏ ꯃꯕꯨꯛꯇꯣ ꯂꯨꯝꯃꯕꯅꯤꯅ ꯑꯗꯨꯝ ꯌꯥꯗ꯭ꯔꯦ
ꯎꯝ ꯆꯥꯎꯕ ꯁꯨꯝ ꯍꯦꯟꯒꯠꯂꯦꯕ
ꯉꯥꯛꯇ ꯇꯨꯃꯤꯟ ꯂꯩꯌꯣ ꯑꯩ ꯌꯨꯡ ꯃꯨꯛꯇ ꯍꯥꯟꯈꯤꯒꯦ
ꯏꯃꯥꯢꯕꯦꯝꯃ ꯀꯗꯥꯏꯗꯒꯤ ꯇꯣꯇꯤꯅꯣ ꯈꯜꯂꯤꯅꯦ
ꯍꯣꯏ ꯑꯩꯒꯤ ꯏꯃꯥꯟꯅꯕꯤ ꯈꯔꯅꯅꯦ
ꯑꯥ
ꯃꯤꯅꯨ ꯂꯧꯒꯦꯌꯦ
ꯑ ꯍꯣꯏ ꯄꯣꯛꯑꯀꯥꯟꯗ ꯍꯥꯏꯔꯛꯀꯦꯌꯨ
ꯍꯣ ꯉꯁꯥꯏ ꯑꯃ ꯇꯨꯝ ꯇꯦꯛꯄꯤꯗꯣ
ꯎꯝ
ꯃꯗꯨ ꯁꯨꯝ ꯋꯥꯔꯤ ꯁꯥꯟꯅꯔꯝꯝꯕꯅꯦꯕ ꯃꯥꯅꯅꯦ ꯂꯨꯄꯥ ꯆꯥꯇ꯭ꯔꯦꯠꯇ ꯍꯥꯏꯒꯗꯕꯅꯦꯑꯦ ꯑꯩꯅꯗꯤ ꯂꯨꯄꯥ ꯆꯅꯤꯗ ꯑꯣꯏꯅ ꯍꯥꯏꯔꯦꯕ
ꯑ ꯑꯁ ꯎꯝ ꯎ ꯍꯧꯗꯣꯡ ꯂꯨꯄꯥ ꯆꯥꯅꯤ ꯌꯥꯔꯦꯁꯦ